ꯇꯥꯕ꯭ꯔꯥ ꯑꯥ ꯅꯪꯒꯤꯗꯤ ꯑꯩꯅ ꯀꯣꯜ ꯇꯧꯕꯗ ꯁꯨꯡꯌꯥ ꯌꯥꯗꯦꯅꯦ
ꯑꯣ ꯈꯪꯗ ꯂꯩ
ꯀꯔꯤ ꯇꯥꯎꯕꯒꯤꯔꯥ
ꯈꯪꯗꯦ ꯀꯃꯥꯏꯅ ꯇꯧꯔꯤꯖꯥ ꯅꯪ ꯑꯩ ꯀꯩꯅꯣ ꯇ ꯇꯤꯞꯇ ꯂꯩꯇꯕꯒꯤ ꯑꯣꯏꯔꯝꯅꯤꯗ ꯁꯤꯗ ꯂꯣꯏꯔꯒ ꯑꯃꯨꯛ ꯇꯧ ꯌꯦꯡꯁꯤꯀꯣ ꯍꯧꯖꯤꯗꯤ ꯀꯩ ꯇꯧꯔꯤꯒꯦ ꯅꯥ
ꯍꯧꯖꯤꯛꯁꯦ ꯑꯦꯟꯁꯥꯡ ꯊꫭꯡꯔꯒ ꯂꯩꯌꯦ ꯍꯧꯖꯤꯛ ꯉꯁꯤꯗꯤ ꯍꯋꯥꯏꯅꯦ
ꯏꯁ ꯍꯋꯥꯏꯁꯦ ꯍꯥꯎꯕ꯭ꯅꯦ
ꯑꯁ ꯀꯔꯤꯁꯨ ꯆꯥꯅꯤꯡꯉꯥꯏ ꯂꯩꯇꯦ ꯍꯥꯏꯅ ꯑꯩꯅ ꯏꯆꯝ ꯆꯝꯅ ꯊꯣꯡꯒꯦ ꯍꯥꯏꯅ ꯊꯣꯡꯕ꯭ꯅꯦ
ꯎꯝ ꯅꫭꯡ ꯆꯨꯕ꯭ꯔꯣ
ꯅꯣꯡ ꯆꯨꯗꯦ ꯑꯁꯤꯔꯣꯝꯗꯗꯤ ꯅꯣꯡ ꯁꯨꯨꯛꯆꯨ ꯆꯨꯕꯤꯗꯦ ꯌꯥꯝ ꯋꯥꯌꯦ
ꯆꯞ ꯃꯥꯟꯅꯩꯗꯦ ꯁꯤꯗꯁꯨ ꯅꯣꯡ ꯆꯨꯗꯦ ꯅꯣꯡꯗꯤ ꯃꯥꯡꯉꯤꯕꯨ ꯅꯣꯡ ꯁꯨꯛꯆꯨ ꯆꯨꯗꯦ
ꯌꯥꯝ ꯁꯥꯏꯌꯦꯕꯀꯣ ꯐꯦꯟ ꯊꯥꯔꯁꯨ ꯀꯩꯅꯣ ꯅꯨꯡꯁꯤꯠ ꯂꯥꯛꯇꯕꯒꯤ ꯌꯥꯝ ꯁꯥꯏ
ꯎꯝ ꯑꯁ ꯈꯪꯗ꯭ꯔꯦꯗ ꯂꯧ ꯃꯇꯝꯅꯤꯅ ꯅꯣꯡ ꯆꯨꯗ꯭ꯔꯗꯤ ꯕꯦꯔꯥꯅꯤ
ꯑꯥ ꯅꯪꯗꯤ ꯂꯧ ꯇꯧꯕ꯭ꯔꯥ
ꯎꯝ ꯂꯧ ꯇꯧꯔꯤꯅꯦ ꯅꯣꯡ ꯆꯨ ꯖꯅ ꯎꯄꯥꯏ ꯂꯩꯇꯦ
ꯍꫭꯏ ꯑꯁꯤꯗ ꯖꯣꯏꯟ ꯇꯧꯕ ꯀꯌꯥꯝ ꯀꯨꯏꯔꯦ
ꯀꯨꯏꯗ꯭ꯔꯤ ꯉꯔꯥꯡ ꯈꯛꯇꯅꯤꯗ ꯑꯗꯨ ꯐꯥꯎ ꯑꯩ ꯇꯟ ꯇꯟꯅꯤ ꯏꯃꯥꯟꯅꯕꯅ ꯅꯝꯐꯨꯗ ꯇꯧꯔꯤꯅꯤ
ꯑꯩꯁꯨ ꯀꯨꯏꯗ꯭ꯔꯤ ꯏꯅꯥꯎꯅꯨꯄꯤꯅ ꯍꯥꯏꯔꯛꯄꯀꯣ ꯎꯝ ꯖꫭꯏꯟ ꯇꯧ ꯍꯞꯇꯥꯥ ꯑꯃ ꯁꯨꯗ꯭ꯔꯤꯌꯦ
ꯑꯁ ꯀꯣꯏꯔ ꯑꯗꯨꯗꯤ ꯀꯨꯈꯤꯗꯣꯏꯅꯦ
ꯗ꯭ꯔꯤ
ꯍꯞꯇꯥ ꯑꯃ ꯐꯥꯗ꯭ꯔꯤ ꯀꯥꯟꯗ ꯑꯩꯗꯤ ꯉꯔꯥꯡ ꯈꯛꯇꯅꯤ
ꯎꯝ
ꯌꯦꯡꯕ ꯇꯥꯔꯕꯅꯦ ꯀꯃꯥꯏꯅ ꯇꯧꯕꯗꯣ ꯍꯥꯏꯕꯗꯣ
ꯋꯥꯔꯤ ꯁꯥꯕ ꯄꯥꯝꯕ꯭ꯔꯣ ꯃꯤ ꯇꯣꯞꯄꯁꯨ
ꯑꯁ‌ ꯁꯥꯕ ꯈꯠ ꯇꯧ ꯇꯧꯔꯛꯀꯦ ꯍꯥꯏꯗꯤ ꯍꯥꯏꯌꯦꯕ ꯍꯥꯏꯔꯑꯦ ꯑꯁ ꯑꯩꯁ ꯅꯣꯡꯃ ꯅꯣꯡꯃꯒꯤ ꯉꯁꯤꯗꯤ ꯁꯃꯟꯗꯅ ꯌꯥꯝ ꯇꯜꯂꯦꯕ
ꯑꯥ
ꯅꯨꯡꯁꯥ ꯁꯥꯔꯗꯤ ꯋꯥꯔꯤ ꯁꯥꯅꯤꯡꯉꯥꯏꯁꯨ ꯇꯜꯂꯦꯕ
ꯍꯣꯏ ꯑꯗꯨꯃꯥꯏꯅ ꯇꯧꯕꯅꯤ ꯐꯣꯟ ꯇꯧꯔꯛꯀꯦ ꯍꯥꯏꯔꯒ ꯇꯧꯔꯛ ꯑ ꯐꯣꯟ ꯇꯧꯔꯛꯑꯣ ꯍꯥꯏꯔꯒ ꯇꯧ ꯇꯧꯕꯇ ꯁꯨꯆꯠ ꯆꯥꯠꯇꯦ ꯅꯝꯕꯔꯁꯤꯡꯁꯦ ꯀꯔꯤ ꯀꯔꯤ ꯅꯝꯕꯔ ꯔ ꯈꯪꯗꯦꯅꯦ
ꯃꯤ ꯑꫭ ꯑꯇꯩꯗꯤ ꯆꯠꯕꯁꯨ ꯂꯩꯥꯕꯅꯦ
ꯍꯣꯏ ꯆꯠꯇꯕꯅ ꯌꯥꯝꯃꯦ
ꯎꯝ ꯉꯁꯥꯏ ꯑꯩꯈꫭꯏ ꯈꯨꯟꯒꯤ ꯏꯃꯥꯟꯅꯕꯤꯁꯨ ꯀꯥꯏ ꯀꯣꯜ ꯇꯧꯔꯤꯕ ꯆꯠꯇꯦꯕ ꯃꯥꯒꯤꯁꯨ ꯀꯥꯏꯗꯕꯖ ꯈꯪꯅꯤ
ꯅꯪꯗꯤ ꯆꯍꯤ ꯀꯌꯥ ꯁꯨꯔꯕ꯭ꯔꯣ
ꯑꯩ ꯅꯪ ꯍꯥꯏꯔꯕꯅꯦ
ꯑꯔꯦꯕ
ꯅꯪ ꯍꯥꯏꯔꯛꯑꯣ
ꯑꯩꯗꯤ ꯑꯍꯥꯟ ꯑꯣꯏꯔꯦ ꯑꯩꯗꯤ ꯆꯍꯤ ꯀꯨꯟꯊ꯭ꯔꯥ ꯁꯨ ꯇꯧꯔꯦ
ꯎꯝ ꯁꯨꯗꯧꯔꯦ ꯁꯔꯤ ꯁꯨꯗꯔꯤ ꯀ
ꯊꯔꯤ
ꯑꯩ ꯀꯨꯟ ꯇꯔꯨꯛ ꯆꯪꯉꯦ
ꯑ ꯑꯗꯨꯗꯩ ꯌꯥꯝ ꯑꯉꯥꯡ ꯑꯣꯏꯕꯗꯤ ꯅꯠꯇꯦꯗꯀꯣ
ꯈꯪꯗꯦ ꯅꯉꯣꯟꯗꯒꯤꯗꯤ ꯈꯔ ꯅꯪꯗꯗꯤ ꯍꯜꯂꯦ
ꯍꯣꯏ ꯑꯩꯅꯗꯤꯍ
ꯆꯍꯤ ꯑꯅꯤ ꯑꯍꯨꯝꯗꯤ ꯍꯜꯂꯝꯃꯅꯤ
ꯍꯣꯏ
ꯌꯨꯝ ꯄꯥꯜꯂꯕꯣ
ꯄꯥꯟꯗ꯭ꯔꯔꯤ ꯃꯄꯥꯟꯗ ꯂꯩꯔꯤꯌꯦ ꯍꯧꯖꯤꯛꯀꯥꯟꯁꯦ
ꯄꯥꯟꯗ꯭ꯔꯦ
ꯍꯣꯏ
ꯄꯥꯜꯨꯗꯅ ꯃꯇꯝ ꯍꯦꯜꯂꯅꯤ
ꯑꯨꯝ ꯁ ꯄꯥꯟꯂꯤꯒꯦꯗ
ꯑꯦꯁ ꯀꯅꯣ ꯂꯩꯁꯥꯁꯤꯡꯁꯦ ꯌꯨꯝ ꯄꯥꯟꯅꯤꯡꯗꯦ ꯂꯣꯏ ꯍꯥꯏꯅꯔꯤꯁꯤꯕꯨꯣ
ꯅꯨꯄꯥꯁꯤꯡꯁꯦ ꯉꯥꯎꯁꯤꯟꯅꯕꯁꯦ ꯌꯥꯝ ꯂꯩ
ꯑꯗꯨꯗꯤ ꯅꯪꯅ ꯊꯤꯒꯗꯧꯕꯅꯦ ꯀꯩꯅꯣ
ꯑꯩꯅ ꯑꯗꯨꯝ ꯑꯩꯅ ꯀꯤꯕ ꯏꯃꯥꯟꯅꯕꯤꯁꯤꯡꯁꯦ ꯌꯨꯝ ꯄꯜꯂꯒ ꯌꯥꯝ ꯋꯥꯅ ꯍꯤꯡꯕ
ꯑꯁ ꯑꯗꯨꯗꯤ ꯃꯣꯏ ꯃꯣꯏꯅꯦ ꯀꯩꯅꯣꯅꯅꯤꯅꯦ ꯍꯥꯏ ꯅꯣꯏ ꯂꯩꯁꯥꯕꯤꯁꯤꯡꯁꯤ ꯄꯩꯁꯥ ꯄꯥꯏꯕ ꯊꯤꯕ ꯂꯩꯗꯅ
ꯐꯥꯌꯦꯗ
ꯌꯨꯝ ꯄꯥꯜꯂꯗꯤ ꯈꯔ ꯋꯥꯕꯁꯨ ꯇꯥꯕꯅꯤ ꯀꯩꯅꯣ ꯅꯨꯡꯉꯥꯏꯅ ꯂꯩꯅꯤꯡꯕ꯭ꯔꯣ ꯅꯪꯕꯨꯕꯨ
ꯍꯣꯏ ꯂꯩꯕ ꯋꯥꯕ ꯍꯥꯏꯕꯗꯤ ꯊꯕꯛ ꯇꯧꯕꯒꯨꯝꯕꯗꯤ ꯋꯥꯗꯦꯗ ꯑꯗꯨꯕꯨ ꯄꯨꯛꯅꯤꯡ ꯋꯥꯕꯅ ꯥꯟꯀꯣ ꯌꯎ ꯉꯔꯣ ꯀꯩꯅꯣ ꯂꯥꯡꯕ ꯁꯥꯎꯕ ꯀꯔꯟ ꯇꯥꯕ ꯑꯗꯨꯒꯨꯝꯕꯁꯦ ꯌꯥꯝ ꯋꯥꯏꯅ
ꯎꯝ ꯑꯗꯨꯗꯤ ꯑꯗꯨꯕꯨꯗꯤ ꯊꯤꯔꯨꯅꯨꯅ ꯒ꯭ꯌꯥꯟ ꯇꯥꯕ ꯊꯤꯈꯤꯕꯗꯅ ꯒ꯭ꯌꯥꯟ ꯇꯥꯕ ꯌꯥꯝ ꯂꯩꯒꯦ ꯁꯤꯗꯤꯅꯤ
ꯒ꯭ꯌꯥ ꯇꯥꯕꯁꯨ ꯐꯪꯗꯦꯅꯦꯍꯦ ꯑꯗꯨꯒꯤ ꯉꯥꯏꯔꯕꯅꯤ
ꯑꯩ ꯑꯣꯏꯅ ꯑꯣꯏꯅ ꯂꯥꯛꯑꯒꯦ ꯑꯗꯨꯗꯤ
ꯅꯗꯒꯦ ꯇꯥꯕ꯭ꯔꯣ
ꯈꯪꯗꯦ ꯒ꯭ꯌꯥꯟ ꯇꯥꯕ꯭ꯔꯣꯏ ꯒ꯭ꯌꯥꯟ ꯇꯥꯗꯕ꯭ꯔꯥ ꯈꯪꯗꯦ ꯅꯤꯁꯥ ꯆꯥꯕ ꯊꯛꯄꯗꯤ ꯇꯧꯗꯦ
ꯑ ꯍꯣꯏ ꯍꯣꯏ ꯑꯗꯨꯒꯨꯝꯕ ꯊꯥꯛꯇ꯭ꯔꯗꯤ ꯌꯥꯝ ꯐꯩ
ꯌꯨ ꯊꯥꯛꯄꯒ ꯌꯨ ꯉꯥꯎꯕꯒ ꯑꯗꯨꯝ ꯌꯥꯝꯕꯒꯤꯀꯣ ꯈꯔ ꯀꯤꯕꯁꯨ ꯌꯥꯕ
ꯑꯩꯈꯣꯏ ꯈꯨꯟ ꯀꯣ
ꯍꯥꯥ ꯑꯣꯏ
ꯊꯛꯄ ꯆꯥꯕ ꯈꯣꯠꯄ ꯂꯩꯕꯨꯗꯤ ꯂꯩ ꯑꯗꯨ ꯑꯗꯨꯕꯨ ꯀꯌꯥꯝ ꯂꯩꯇꯦꯕ ꯆꯥꯃꯗ ꯀꯨꯟ ꯀꯨꯟ ꯊꯔꯥꯁꯤꯡ ꯍꯥꯇꯨꯅ ꯂꯩꯕ
ꯑꯣ ꯐꯩꯅꯦ ꯑꯗꯨꯗꯤ
ꯑꯌꯥꯝꯕ ꯀꯩꯅꯣ ꯇꯧꯔꯤꯕ ꯒ꯭ꯌꯥꯟ ꯇꯥꯕ ꯑꯌꯥꯝꯕ ꯈꯨꯈꯨꯡꯒꯤ
ꯌꯥꯝꯟ ꯇꯥꯅ ꯂꯩꯗꯧꯅꯤ ꯍꯧꯖꯤꯛꯀꯥꯟꯁꯦ
ꯑꯁ ꯅꯨꯄꯥ ꯈꯛꯇ ꯉꯥꯏꯥꯅꯤ ꯉꯥ ꯅꯨꯄꯤꯁꯨ ꯅꯨꯄꯤ ꯐꯥꯎꯖꯤꯐꯥꯎ ꯊꯛꯄ ꯆꯥꯕ ꯍꯧꯔꯕꯅꯤ
ꯍꯣꯏ ꯅꯨꯄꯤꯁꯤꯡꯁꯨ ꯌꯥꯝꯅꯍꯦ ꯊꯛꯄꯀꯣ ꯑꯗꯨ ꯃꯥꯅꯤ
ꯅꯨꯄꯥ ꯉꯥꯛꯇ ꯅꯠꯇ꯭ꯔꯦꯕ ꯍꯧꯖꯤꯛꯀꯥꯟꯗꯤ ꯅꯨꯄꯤꯅꯁꯨ ꯀꯅꯥ ꯈꯔ ꯅꯨꯄꯤꯅꯁꯨ ꯍꯦꯟꯗ ꯌꯥꯎꯔꯤ
ꯍꯣꯏꯣꯏ
ꯌ ꯄꯜꯧ ꯌꯦ ꯄꯜꯧ ꯊꯦꯡꯦꯡꯤ ꯊꯦꯡꯦꯡꯤ
ꯈꯟ꯭ꯔꯦ ꯅꯍꯦ ꯌꯦꯟ ꯄꯅꯤꯡ ꯉꯥꯏꯁꯨꯣ ꯇꯜꯂꯦꯅꯤꯍꯦ
ꯅꯪ ꯍꯌꯦꯡꯋꯥꯏ ꯑꯍꯟ ꯑꯣꯏꯔꯛꯑꯀꯥꯟꯗ ꯀꯅꯥꯅ ꯌꯦꯡꯗꯣꯏꯔꯣ ꯅꯆꯥꯁꯤꯡꯅ ꯌꯦꯡꯒꯗꯕꯅꯤ
ꯑꯗꯅꯦ ꯆꯝꯕꯗꯤ ꯆꯣꯃꯦ
ꯅꯨꯄꯥꯗꯤ ꯐꯪꯒꯅꯤꯗ ꯅꯣꯏ ꯄꯩꯁꯥ ꯄꯤꯗ ꯅꯨꯄꯥꯁꯤꯡ ꯂꯥꯛꯏꯗꯨꯗꯤ
ꯆꯗꯦ ꯉꯥꯏꯕ ꯇꯥꯔꯦ
ꯅꯨꯄꯥ ꯑꯩꯈꯣꯏꯗꯤ ꯅꯨꯄꯤꯅ ꯂꯥꯛꯇꯕꯅꯤꯅ ꯅꯨꯄꯥꯅ ꯊꯤꯒꯗꯕꯅꯤꯅ
ꯍꯣꯏ
ꯑ
ꯎ ꯅꯪꯗꯤ ꯀꯔꯤ ꯀꯔꯤ ꯍꯣꯠꯅꯔꯤꯕ꯭ꯔꯣ
ꯀꯩꯅꯣꯗ ꯊꯕꯛ ꯇꯧꯋꯔꯤ ꯍꯣꯁꯄꯤꯇꯥꯜꯗ
ꯑꯣ ꯑꯦꯆꯦ ꯆꯠꯇꯕ꯭ꯔꯣ ꯉꯁꯤꯗꯤ
ꯑꯥ ꯉꯁꯤ ꯉꯁꯤ ꯑꯣꯣꯞ ꯐꯪꯕ
ꯑꯣ ꯑꯣ ꯀꯥꯏꯅꯦ
ꯍ ꯍꯌꯥꯃꯨ ꯇꯧꯅꯤ
ꯄꯨꯟꯁꯤꯁꯦ ꯍꯤꯡꯗꯕ ꯌꯥꯗꯕꯅꯤꯅ ꯀꯣ ꯑꯗꯨꯝ ꯍꯗꯅꯥ ꯄ ꯄꯥꯥꯎꯅꯤꯅꯦ
ꯑꯩ ꯂꯥꯁ ꯍꯥꯀꯨꯝꯅ ꯇꯧꯕꯗ ꯉꯥꯏꯔꯤꯗ
ꯑꯥ
ꯀꯩꯅꯣ ꯇꯧꯋꯔꯤꯕ ꯈꯀꯨꯝꯅ ꯁꯤꯗ ꯊꯣꯔꯛꯄꯅꯦꯕ ꯑ ꯃꯄꯥꯥꯟ ꯂꯝꯗ ꯂꯩꯔꯤꯕꯅꯤ ꯃꯄꯥꯟ ꯂꯝꯗ ꯂꯩꯕꯗ ꯂꯩꯕ ꯅꯨꯡꯉꯥꯏꯇ꯭ꯔꯕ
ꯍꯣꯏ
ꯑꯗꯨꯒꯤ ꯑꯣꯏꯒꯦꯔꯥ ꯑꯣꯏꯔꯣꯏꯒꯦꯔꯥ ꯈꯪꯗꯦ ꯂꯗ ꯑꯗꯨꯕ
ꯀꯔꯤ ꯑꯣꯏꯗꯒꯅꯤ ꯂꯣꯏꯅ ꯑꯣꯏꯅꯤꯡꯉꯥꯏ ꯇꯧꯏꯤ ꯇꯧꯁꯤꯦ ꯃꯤ ꯌꯥꯝ ꯅꯨꯡꯉꯥꯏꯅ ꯍꯤꯡꯁꯦ
ꯑꯗꯨꯅꯦ
ꯇꯦꯠꯂꯕ ꯄꯨꯟꯁꯤꯗ ꯅꯨꯡꯉꯥꯏꯅ ꯍꯤꯡꯗ꯭ꯔꯗꯤ
ꯁꯃꯤꯃꯤ ꯁꯃꯤ ꯅꯣꯏꯗꯤ ꯏꯃꯨꯡ ꯃꯤ ꯀꯔꯣ
ꯈꯔꯦꯕ
ꯅꯣꯏ ꯏꯃꯨꯡꯒꯤ ꯀꯌꯥꯔꯕ
ꯃꯦꯈꯣꯏꯅꯦꯦ
ꯑꯁ ꯐꯅꯗꯤ ꯌꯥꯝꯕꯅꯦ
ꯒꯦ
ꯍꯧꯣꯏꯛꯇ ꯃꯤ ꯌꯥꯝꯗꯗ ꯃꯤ
ꯍ ꯐꯅꯦ ꯃꯃꯥꯅꯄꯥꯁꯨ ꯂꯣꯏꯅ ꯁꯔꯤꯀꯣ
ꯂꯩ ꯑ ꯂꯩꯔꯤꯗ
ꯌꯥꯝ ꯃꯔꯃꯅꯤ
ꯑꯁ ꯅꯨꯡꯉꯥꯏꯔꯤꯗ ꯌꯨꯝꯗ ꯃꯤ ꯀꯅꯥꯁꯨ ꯂꯩꯇꯦ ꯑꯩꯒ ꯏꯃꯥ ꯏꯄꯥ ꯑꯩꯈꯣꯏ ꯑꯍꯨꯝꯒꯛꯇꯅꯤꯗ ꯂꯩꯕ
ꯑꯥ
ꯍꯥꯇꯥꯏꯗꯌꯥ ꯑꯗ ꯅ ꯂꯩꯗ
ꯑ
ꯒ꯭ꯌꯥꯟ ꯇꯥꯗ꯭ꯔꯦ ꯌꯨꯝꯗꯣ ꯂꯩꯇꯕꯅꯤꯅ ꯊꯕꯛ ꯂꯧꯕ ꯃꯇꯝꯅꯤꯅ ꯋꯥꯅ ꯊꯕꯛꯁꯨ ꯆꯠ ꯂꯧꯁꯨ ꯁꯨꯏ
ꯍ
ꯅꯣꯡꯅ ꯃꯔꯣꯛ ꯑꯃ ꯅꯣꯡ ꯇꯥꯗ ꯍꯦꯛ ꯂꯧ ꯊꯨꯅ ꯂꯣꯏꯅꯤꯡꯕ ꯅꯣꯡ ꯇꯥꯗꯕ ꯃꯅꯤꯅ
ꯑꯁꯤꯗ ꯅꯣꯡ ꯆꯨꯕ ꯄꯥꯟꯕꯥ ꯁꯥꯕꯅꯤꯀꯣ ꯅꯨꯡꯁꯦ ꯁ ꯁꯨꯕꯤꯔꯤꯅꯦ
ꯉꯁꯥꯏꯁꯤ ꯅꯣꯡ ꯈꯤꯇꯪ ꯆꯨꯔꯒ ꯇꯣꯛꯈꯤꯕ ꯋꯥꯅꯤꯗ
ꯑꯣ
ꯅꯣꯡꯆꯨꯒ ꯍꯥꯏꯔꯗꯤ ꯅꯣꯡꯆꯨꯗꯤ ꯇꯨꯝꯅꯤꯡꯉꯕ ꯅꯣꯡꯆꯨꯒ ꯁꯃꯨ ꯗ ꯀꯥ ꯈꯥꯂꯒꯦ ꯉ ꯂꯩꯦ ꯑꯦꯒꯝꯆꯨ ꯇꯧꯕꯣꯥꯏ
ꯅꯪ ꯆꯨꯕꯅꯅ ꯍꯥꯏꯕꯅꯦ
ꯅꯣꯡ ꯆꯨꯔꯤ ꯊꯕꯛꯁꯨ ꯁꯨꯗ꯭ꯔꯦ ꯊꯕꯛꯁꯨ ꯂꯦꯞꯄꯦ ꯐꯃꯨꯡꯗ ꯑꯗꯨꯝ ꯍꯕꯗ ꯂꯩꯕꯗꯣ
ꯍꯣꯏ ꯅꯈꯣꯏꯗꯤ ꯑꯗꯨꯃꯥꯏꯅ ꯇꯥꯒꯅꯤ ꯍꯣꯏ ꯊꯕꯛ ꯁꯨꯕ ꯃꯊ ꯃꯗꯤ ꯑꯗꯨ ꯁꯗꯤꯅꯅꯨꯡꯉꯥꯏ ꯇꯦ ꯑꯗꯨꯕꯨ ꯑꯩꯈꯣꯏꯗꯤ ꯊꯕꯥꯛ ꯍꯥꯏꯕꯗꯤ ꯂꯒꯤ ꯊꯕꯛ ꯅꯠꯇꯕꯅꯤꯅꯀꯣ
ꯎꯝ ꯂꯧ ꯁꯨꯗ꯭ꯔꯣ ꯅꯣꯏꯗꯤ
ꯑ ꯑꯩꯗꯤ ꯍꯧꯖꯤꯛꯀꯥꯟꯁꯦ ꯃꯄꯥꯟꯗ ꯂꯩꯕ
ꯄꯥꯟꯗꯥ
ꯑꯥ
ꯑꯣ ꯑꯣ ꯀꯥꯏ ꯀꯥꯏ ꯇ ꯊꯥꯕ ꯁꯣꯏꯕꯤꯔꯤꯕ
ꯑꯥꯎꯁꯀꯣꯗꯗꯏꯕ ꯑ
ꯀꯗꯥ ꯀꯥꯏ ꯗ꯭ꯔꯥꯏꯚꯔ ꯁ꯭ꯀꯨꯗ
ꯍꯨ
ꯑꯣꯖꯥ ꯇꯧꯕ꯭ꯔꯥ
ꯑꯣꯖꯥꯗ ꯇꯥꯎꯗꯗ ꯑꯗꯨ ꯑꯉꯥꯡꯁꯤꯡꯕꯨ ꯑꯗꯨꯝ ꯌꯦꯡꯁꯤꯟꯕꯅꯤꯗ
ꯎꯝ
ꯑꯣꯖꯥ ꯍꯥꯏꯅꯤꯡꯉꯥꯏꯁꯨ ꯂꯩꯇꯦꯗ ꯑꯩꯈꯣꯏꯗꯤ
ꯃꯄꯥꯥꯟ ꯂꯝꯗ ꯅꯠꯇ꯭ꯔꯣ ꯍꯧꯆꯠꯂꯏꯁꯦ ꯅꯪ
ꯍꯥꯥ
ꯃꯄꯥꯟ ꯂꯝꯗ ꯅꯠꯇ꯭ꯔꯣ ꯍꯧꯖꯤꯛ ꯅꯪ ꯂꯩꯔꯤꯁꯤꯦ
ꯍꯣꯏ ꯄꯥꯟꯅꯤ
ꯎꯝ ꯑꯁ ꯃꯄꯥꯟ ꯂꯝꯗ ꯂꯩꯕꯁꯨ ꯃꯔꯥꯡ ꯃ ꯇꯣꯏ ꯌꯨꯝ ꯁꯤꯡ ꯃꯅꯗ
ꯍꯣꯏ ꯅꯤꯡꯁꯤꯡꯉꯦ ꯆꯍꯤ ꯑꯅꯤ ꯁꯒ ꯇꯧꯔꯦ ꯌꯨꯝ ꯂ ꯆꯕ
ꯊꯔꯛꯄꯌꯥꯥꯗ ꯊꯔꯛ ꯎꯗꯅ
ꯊꯣꯔꯀꯦ ꯈꯁꯤꯗꯤ ꯀ꯭ꯔꯤꯁꯃꯥꯁ ꯀ꯭ꯔꯤꯁꯃꯥꯁ ꯂꯀꯣ ꯦ ꯀꯄꯥ ꯏ ꯑꯁꯨꯣ ꯊ ꯑꯣ ꯈ꯭ꯔꯤꯁꯃꯥꯁ ꯅꯈꯣꯏ ꯂꯩꯇꯕꯅ ꯅꯨꯡꯉꯥꯏꯇꯦ ꯍꯥꯏꯅ ꯑꯗꯨꯝ ꯀꯧꯅꯩ
ꯆꯠꯄꯗ ꯅꯨꯡꯁꯤꯗ ꯑꯩꯈꯣꯏꯗꯤ ꯈꯪꯗꯦ ꯍꯟꯗꯛ ꯅꯨꯡꯁꯤ ꯟ ꯀꯟꯁꯤꯁꯦ ꯈ꯭ꯔꯤꯁꯃꯥꯁ ꯇꯧꯗ꯭ꯔ ꯒ꯭ꯌꯥꯟ ꯇꯥꯗꯅ ꯃꯇꯝꯁꯦ ꯐꯠꯇꯕꯅꯤꯅ
ꯈ꯭ꯔꯤꯁꯃꯥꯁꯇꯗꯤ ꯈꯨꯟꯅ ꯅꯨꯡꯒꯤ ꯅꯨꯡꯉꯥꯏꯕꯅꯤ
ꯎꯝ ꯈꯨꯉꯥꯏꯗ ꯂꯥꯏ ꯍꯥꯀꯨꯝꯖꯦ ꯑꯁꯤꯗ ꯇꯧꯗ꯭ꯔꯦ ꯑꯥꯗ ꯇꯧꯦ ꯃꯄꯥꯟꯣꯝꯗ ꯇꯧꯔꯤꯕ ꯃꯀꯨꯝꯗ ꯑꯩ ꯁꯨꯇꯤ ꯂꯧꯔꯒ ꯑꯃ ꯑꯃ ꯄꯥꯟꯂꯝꯗ ꯀꯣꯏꯕ ꯇꯄꯣꯀ
ꯎꯝ
ꯑ ꯑꯥꯇ ꯌꯥꯔ ꯃꯅꯥꯂꯤ ꯑꯗꯨꯗ ꯀꯣꯏ ꯆꯠꯂꯦ ꯑꯗꯨꯗ ꯀꯨꯝꯍꯩ ꯌꯥꯎꯔꯨꯔꯦ ꯇꯣꯏ ꯇꯣꯏꯔꯤ ꯌꯨꯝ ꯅꯤꯡꯁꯤꯡꯕꯅꯤꯗ ꯈꯨꯟꯒꯤ ꯄ꯭ꯔꯣꯒꯥꯝ ꯂꯩꯗꯤ ꯑꯗꯨꯝ ꯌꯨꯝ ꯊꯣꯟꯅꯤꯡꯕꯅꯤꯗ